ꯊꯩꯁꯣꯜ
ꯑꯥ
ꯇꯥꯕ꯭ꯔꯣ
ꯇꯥꯏ ꯇꯥꯏ
ꯀꯩꯗꯧꯔꯤꯅꯣ
ꯆꯥꯛ ꯊꯣꯡꯉꯤꯌꯦ
ꯀꯩ ꯏꯟꯁꯥꯡꯅꯣ
ꯍꯋꯥꯏ ꯊꯣꯡꯉꯦ
ꯑꯩꯁꯨ ꯆꯥꯛ ꯊꯣꯡꯉꯤꯌꯦ
ꯀꯩ ꯏꯟꯖꯥꯡꯅꯣ
ꯑꯩꯗꯤ ꯉꯥ ꯊꯣꯡꯉꯦ
ꯍꯥꯎꯒꯅꯤꯗ
ꯍꯥꯎꯒꯅꯤ ꯍꯥꯎꯒꯅꯤ ꯆꯥꯛ ꯆꯥꯕ ꯂꯥꯛꯑꯣ
ꯂꯥꯛꯀꯦ ꯂꯥꯛꯀꯦ
ꯍꯌꯦꯡ ꯁ꯭ꯀꯨꯜ ꯆꯠꯀꯦꯔꯣ
ꯆꯠꯂꯣꯏꯗ ꯁꯨꯇꯤꯅꯦ
ꯁꯨꯇꯤ ꯑꯣꯏꯕ꯭ꯔꯣ
ꯍꯣꯏ ꯁꯝꯃꯔ ꯚꯦꯀꯦꯁꯟ ꯁꯨꯇꯤ ꯂꯣꯏꯗ꯭ꯔꯤ ꯄꯤꯛ
ꯑꯗꯨ ꯀꯩꯗꯧꯉꯩ ꯀꯥꯕ ꯑꯃꯨꯛ ꯍꯧꯒꯅꯤ
ꯄꯣꯏꯇꯤꯟꯗ ꯍꯧꯔꯅꯤ
ꯉꯥꯡꯉꯨ ꯈꯨꯝꯒꯦ
ꯉꯥꯡꯅꯕ ꯋꯥ ꯂꯩꯇꯦ
ꯉꯥꯟ ꯇ ꯐ ꯋꯥ ꯂꯩꯇꯦ ꯅꯀꯣ ꯅꯣꯏꯒꯤ ꯌꯦꯟꯗꯣ ꯀꯌꯥꯅꯤ ꯍꯥꯏꯕ
ꯇꯨ ꯍꯟꯗ꯭ꯔꯦꯠ
ꯇꯨꯍꯟꯗ꯭ꯔꯦ ꯈꯛꯇ
ꯍꯣꯏ
ꯀꯌꯥꯝ ꯆꯥꯎꯔꯒꯦ
ꯃꯌꯥꯝ ꯆꯥꯎꯔꯦ ꯌꯣꯟꯕ ꯌꯥꯔꯦ
ꯀꯦꯖꯤ ꯀꯌꯥ ꯀꯌꯥ ꯇꯥꯔꯦ
ꯑꯅꯤ ꯑꯍꯨꯝ ꯇꯥꯔꯦ
ꯌꯥꯝ ꯆꯥꯎꯔꯦꯅꯦ ꯑꯗꯨꯗꯤ
ꯑꯥꯎ ꯂꯧꯕꯂꯥ ꯂꯩꯕ ꯂꯥꯛꯑꯣ
ꯂꯥꯛꯀꯦ ꯑꯣ ꯉꯥꯅꯨꯗꯤ ꯂꯩꯇꯕ꯭ꯔꯣ
ꯉꯅꯨ ꯑꯅꯤ ꯑꯍꯨꯝ ꯂꯩ
ꯑꯅꯤ ꯑꯍꯨꯝ ꯈꯛꯇ
ꯑꯁ
ꯉꯥꯅꯨ ꯄꯥꯝꯃꯤꯅꯦ ꯑꯩꯗꯤ
ꯂꯥꯎ ꯂꯥꯛꯑꯣꯅ ꯄꯤꯒꯦ
ꯑꯅꯤ ꯑꯍꯨꯝ ꯈꯛꯇꯗꯨꯕꯨ ꯑꯩꯉꯣꯟꯗ ꯄꯤꯊꯣꯛꯈ꯭ꯔꯗꯤ ꯅꯪꯒꯤ ꯂꯩꯔꯣꯢꯅꯦ
ꯃꯆꯥ ꯄꯤꯒꯦ ꯃꯆꯥ ꯑꯃ
ꯃꯆꯥ ꯄꯥꯝꯗꯦꯍꯦ
ꯃꯆꯥꯥꯅ ꯐꯥꯔꯦ
ꯌꯥꯝ ꯀꯟꯅ ꯉꯥꯡꯒꯅꯨ ꯎꯝ ꯆꯥꯛ ꯊꯣꯡꯕ ꯂꯣꯏꯔꯗꯤ ꯏꯔꯣꯏꯕ ꯆꯠꯁꯤꯔꯣ
ꯌꯥꯏꯅꯦ ꯏꯔꯣꯏꯕꯁꯨ ꯍꯩꯇꯅ
ꯍꯩꯇꯕꯗꯣ ꯍꯩꯅꯤꯡꯉꯥꯏ ꯆꯠꯁꯤ ꯍꯥꯏꯕꯅꯤꯅꯦ
ꯏꯁꯤꯡꯅ ꯄꯨꯔ ꯆꯠꯈꯤꯅꯤ
ꯍꯨꯝ ꯅꯣꯏꯒꯤ ꯁ꯭ꯀꯨꯜ ꯗꯨꯕꯨ ꯌꯨꯅꯤꯐꯣꯔꯝ ꯆꯦꯟꯖ ꯇꯧꯒꯦ ꯍꯥꯏꯕꯅꯤ ꯅꯣꯏꯁꯨ ꯆꯦꯟꯖ ꯇꯧꯒꯗ꯭ꯔꯣ
ꯇꯧꯔꯣꯏꯗ ꯢꯂꯤꯕꯦꯟ ꯈꯛꯇꯅꯤ ꯆꯦꯟꯖ ꯇꯧꯗꯣꯏꯕ
ꯅꯪꯁꯨ ꯢꯂꯤꯕꯦꯟ ꯅꯠꯇꯔꯣ
ꯑꯩꯗꯤ ꯇꯌꯨꯂꯦꯞ ꯅꯤ ꯗꯥ
ꯌꯥꯝ ꯀꯥꯔꯦꯀꯣ
ꯍꯣꯏ ꯈꯔ ꯀꯥꯔꯦ
ꯅꯣꯏ ꯅꯣꯏꯒꯤ ꯀꯩꯅꯣꯗꯨ ꯑꯦꯛꯖꯥꯝ ꯊꯥꯈꯤꯕꯗꯨ ꯔꯤꯖꯜ ꯊꯣꯛꯑꯕꯣ
ꯊꯣꯛꯇ꯭ꯔꯤꯗ ꯁ꯭ꯀꯨꯜ ꯂꯥꯛꯄꯗ
ꯒꯤꯗꯧ ꯃꯥꯂꯦ
ꯄꯥꯁꯄꯨ ꯇꯧꯒꯗ꯭ꯔꯣ
ꯇꯧꯗ꯭ꯔꯗꯤ
ꯏꯁ ꯇꯧꯗ꯭ꯔꯗꯤ ꯀꯥꯏꯅ ꯍꯨꯝ
ꯄꯥꯁ ꯇꯧꯅꯤꯡꯉꯥꯏ ꯊꯥꯎꯑꯣ ꯇꯧꯗ꯭ꯔꯗꯤ ꯀꯩꯅꯣ
ꯄꯥꯁ ꯇꯧꯅꯤꯡꯉꯥꯏꯗꯤ ꯊꯥꯕꯅꯦ ꯑꯗꯣ ꯄꯤꯁꯤ ꯋꯥꯡꯅ ꯂꯥꯛꯅꯤꯡꯉꯥꯏ ꯊꯥꯎꯑꯣ
ꯄꯥꯡꯒꯅꯤꯗ
ꯄꯤꯁꯤ ꯋꯥꯡꯅ ꯂꯥꯛꯑꯗꯤ ꯑꯦꯠꯇꯤ ꯄꯥꯔꯁꯟ ꯌꯧꯔꯗꯤ ꯅꯪꯒꯤ ꯀꯩꯅꯣꯗꯨ ꯐ꯭ꯔꯤ ꯑꯣꯏꯑꯦꯗꯅ ꯑꯗꯨꯅ ꯑꯗꯨ ꯄꯥꯝꯕꯩ ꯋꯥꯅꯤꯗ
ꯈꯪꯇ꯭ꯔꯦ ꯑꯗꯨꯗꯤ
ꯎꯝ
ꯎꯝ
ꯅꯣꯏꯗꯤ ꯂꯧ ꯂꯣꯏꯔꯕ꯭ꯔꯣ
ꯂꯣꯏꯔꯦ ꯂꯤꯡꯕ ꯂꯣꯏꯔꯦ ꯑꯩꯈꯣꯏꯒꯤ ꯂꯣꯏꯔꯁꯨ ꯌꯥꯝ ꯆꯥꯎꯕꯅꯦ ꯁꯪꯉꯝ ꯑꯅꯤ ꯑꯍꯨꯝꯅꯦ
ꯑꯩꯅꯤ
ꯑꯩꯈꯣꯏꯒꯤ ꯂꯤꯡꯕ ꯂꯣꯏꯔꯁꯨ ꯃꯤꯒꯤ ꯂꯧ ꯆꯠꯅꯤꯉꯥꯏ ꯂꯩꯔꯤꯌꯦ
ꯄꯩꯁꯥꯒꯤꯔꯣ
ꯅꯠꯇꯦꯗ ꯀꯥꯏꯗꯒꯤ ꯄꯩꯁꯥꯅꯣ ꯃꯤꯒꯤ ꯈꯨꯂꯪ ꯍꯟꯒꯦ
ꯀꯌꯥꯝ ꯀꯌꯥꯝ ꯍꯟꯗꯣꯏꯅꯣ
ꯃꯤ ꯑꯃ ꯃꯤ ꯑꯃ ꯆꯠꯄꯤꯔꯗꯤ ꯃꯤ ꯑꯃ ꯍꯟꯒꯅꯤꯅ ꯑꯃ ꯆꯠꯄꯗ ꯑꯅꯤ ꯍꯟꯕ ꯌꯥꯔꯣꯏꯌꯦ ꯎꯝ
ꯑꯩꯒꯤ ꯍꯧꯗꯣꯡꯁꯦ ꯏꯁꯄꯨꯟ ꯃꯊꯛꯇ ꯇꯨꯝꯃꯤꯅꯦ
ꯇꯨꯝꯍꯜꯂꯨ
ꯏꯪꯕ ꯃꯥꯜꯂꯦ
ꯗꯦꯠ ꯑꯦꯛꯇ ꯃꯤꯒꯤ ꯂꯧ ꯆꯠꯄꯗꯨ ꯅꯪꯁꯨ ꯆꯠꯁꯦ
ꯍꯣꯏ ꯆꯠꯀꯅꯤ ꯑꯩꯁꯨ
ꯅꯨꯡꯁꯥ ꯃꯔꯛꯇ ꯂꯧ ꯆꯠꯄ ꯆꯠꯄ ꯆꯠꯄꯒꯤ ꯃꯥꯏꯁꯦ ꯃꯨꯛꯁꯨꯛ ꯃꯨꯈ꯭ꯔꯦꯅꯦꯍꯦ
ꯃꯨꯔꯁꯨ ꯔꯥꯁꯤ ꯂꯩꯕꯅꯤ
ꯃꯨꯔꯥꯗꯤ ꯔꯥꯁꯤ ꯂꯩ ꯍꯥꯏꯅꯕꯅꯦ
ꯃꯨꯔꯁꯨ ꯅꯨꯡꯁꯤꯕꯅꯤ ꯍꯥꯏꯌꯣ
ꯔꯁꯤ ꯂꯩꯔꯗꯤ ꯅꯨꯡꯁꯤ ꯇꯥꯕꯅꯤꯅꯦ
ꯔꯥꯁꯤ ꯂꯩꯔꯁꯨ ꯅꯨꯡꯁꯤꯗꯕ ꯌꯥꯎꯏꯗ
ꯌꯥꯗꯦꯗ
ꯎꯝ ꯎꯝ ꯎꯝ
ꯑꯩꯈꯣꯏꯗꯤ ꯆꯥꯛ ꯆꯥꯔꯒꯦ ꯇꯧꯔꯦ
ꯆꯥꯔꫭ ꯆꯥꯔꫭ ꯀꯔꯤ ꯌꯦꯟꯁꯥꯡ ꯍꯥꯏꯕ ꯍꯋꯥꯏ ꯍꯥꯏꯕ꯭ꯔꯥ
ꯍꯋꯥꯏꯅꯦ ꯍꯋꯥꯏ ꯍꯋꯥꯏꯒ
ꯍꯥꯎꯗꯧ ꯃꯥꯟꯗꯦꯗ ꯅꫭꯏꯒꯤꯗꯤ
ꯍꯥꯎꯒꯅꯤꯗ ꯅꯣꯏꯒꯤꯁꯨ ꯄꯨꯔꯛꯑꯣ ꯑꯗꯨ ꯑꯣꯏꯔꯗꯤ
ꯎꯝ ꯑꯈꫭꯏꯗ ꯆꯥꯎꯔꯨ ꯂꯥꯛꯑꫭ ꯍꯥꯎꯕ ꯆꯥꯅꯤꯡꯂꯥꯗꯤ ꯂꯥꯛꯑꫭ
ꯆꯥꯅꯤꯡꯗꯦꯗ
ꯍꯝ
ꯍꯥꯎꯕ ꯆꯥꯃꯟꯗꯅ ꯄꯨꯛꯁꯦ ꯌꯥꯗ꯭ꯔꯦ